ꯇꯥꯕ꯭ꯔꯣ
ꯑꯣ ꯑꯣ ꯇꯥꯈ꯭ꯔꯦ ꯇꯥꯈ꯭ꯔꯦ ꯀꯩꯗꯧꯕ꯭ꯔꯣ
ꯍꯜꯂꯣ
ꯑꯣ ꯍꯜꯂꯣ
ꯑ ꯇꯥꯔꯦ ꯇꯥꯔꯦ ꯍꯣꯏ
ꯑꯥ ꯇꯥꯔꯦ ꯇꯥꯔꯦ ꯑꯩꯁꯨ ꯉꯁꯥꯏꯗꯣ ꯇꯥꯗꯕ
ꯑꯣ ꯅꯦꯠꯋꯥꯛ ꯅꯨꯡꯉꯥꯏꯇꯕꯩ ꯑꯣꯏꯔꯝꯅꯤ
ꯎꯝ ꯑꯗꯨ ꯑꯣꯏꯔꯅꯦ
ꯅꯦꯠꯁꯦ ꯌꯥꯗꯦꯅꯦ ꯍꯟꯇꯛ
ꯎ ꯑꯩꯒꯤ ꯍꯧꯖꯤꯛ ꯐꯥꯏꯚ ꯖꯤ ꯑꯃꯨꯛ ꯐꯪꯉꯦ ꯑꯃꯨꯛ ꯐꯪꯗꯕ
ꯀꯥꯏꯗ ꯂꯩꯒꯦ
ꯌꯨꯝꯗ ꯂꯩꯌꯦ
ꯑꯣ ꯆꯠꯊꯣꯛꯇꯕ꯭ꯔꯣ ꯉꯁꯤꯗꯤ
ꯉꯁꯤꯗꯤ ꯊꯣꯛꯇꯦ ꯅꯪꯗꯤ ꯑꯦꯛꯖꯥꯝ ꯑꯦꯁ ꯑꯦꯛꯖꯥꯝꯗꯣ ꯄ꯭ꯔꯦꯛꯇꯤꯀꯦꯜꯗꯣ ꯍꯧꯗ꯭ꯔꯤꯅꯦ
ꯑꯣ ꯑꯁꯤ ꯍꯞꯇꯥ ꯊꯥꯅꯤ ꯍꯥꯏꯕ꯭ꯔꯣ
ꯈꯪꯗꯅꯦ ꯔꯨꯇꯤꯟꯁꯨ ꯊꯣꯛꯇꯦ ꯍꯥꯏꯌꯦ ꯑꯗꯣ ꯀꯃꯥꯏꯟ ꯇꯧꯒꯦꯔꯥ ꯈꯪꯗꯦ
ꯎꯝ ꯅꯪ ꯆꯀꯅꯤ ꯍꯥꯏꯔꯒꯤ ꯑꯩꯉꯣꯟꯗ ꯍꯥꯟꯅ ꯄꯥꯎ ꯎ ꯄꯤꯔꯛꯎꯀꯣ
ꯍꯣꯏ ꯎꯝ ꯑꯃꯨꯛ ꯍꯥꯏꯔꯛꯀꯦ
ꯀꯩ ꯌꯦꯟꯁꯥꯡ ꯆꯥꯒꯦ
ꯑ ꯉꯁꯤ ꯃꯇꯔ ꯆꯥꯏꯌꯦ ꯅꯪꯗꯤ
ꯁꯧꯗꯤꯅꯤꯗ ꯑꯩꯗꯤ
ꯑ ꯍꯥꯎꯏꯗꯥ
ꯈꯪꯗꯦ ꯆꯃꯥꯟꯒꯤꯔꯦ ꯌꯥꯔꯦ ꯈꯥꯔꯦꯗ
ꯈꯥꯏ ꯍꯥꯏꯔ
ꯑ
ꯄꯦꯜ ꯑꯣ ꯄꯦ ꯄꯦꯜꯂꯦꯕ꯫
ꯑꯣ ꯑꯣ ꯀꯩꯗꯧꯒꯦꯔꯥ ꯉꯁꯤꯗꯤ ꯀꯩꯗꯧꯕ꯭ꯔꯥ꯫
ꯐꯒꯤꯗ ꯁꯨꯝ ꯂꯩꯗ ꯉꯁꯤꯗꯤ꯫
ꯅꯪꯗꯤ꯫
ꯑꯩꯁꯨ ꯑꯗꯨꯝ ꯂꯩꯌꯦ ꯌꯨꯝꯗ ꯂꯩꯔꯒ ꯐꯤ ꯁꯨꯕ ꯂꯣꯏꯔ ꯒ ꯑꯗꯨꯝ ꯀꯣꯜ ꯇꯧꯔꯒ ꯂꯩꯕꯅꯦ꯫
ꯅꯨꯡꯁꯥꯁꯨ ꯊꯣꯛꯇꯦꯀꯣ ꯉꯁꯤ꯫
ꯎꯝ ꯈ-ꯉꯁꯥꯏꯗꯣ ꯈꯔ ꯊꯣꯛꯂꯒ ꯐꯤ ꯁꯨꯕꯅꯦ ꯑꯗꯨꯕꯨ ꯍꯧꯖꯤꯛꯇꯤ ꯅꯨꯡꯁꯥꯗ ꯂꯩꯔꯦ꯫
ꯀꯅꯥ ꯀꯅꯥ ꯂꯩꯒꯦ ꯅꯊꯟꯗꯔꯣ꯫
ꯍꯦ ꯑꯩꯈꯣꯏ ꯏꯅꯥꯎꯅꯨꯄꯥ ꯑꯅꯤꯒ ꯑꯩꯒ ꯏꯃꯥꯁꯨ ꯂꯥꯛꯈ꯭ꯔꯦ꯫ ꯖꯣꯕ ꯀꯥꯔꯗ ꯆꯠꯂꯒ꯫
ꯅꯣꯏ ꯅꯣꯏꯔꯣꯝꯗꯗꯤ ꯃꯤ ꯌꯥꯝ ꯂꯩꯔꯝꯅꯤꯅ ꯑꯉꯥꯡꯁꯤꯡ꯫
ꯍꯣꯏ ꯑꯉꯥꯡꯁꯤꯡ ꯌꯥꯝ ꯁꯅꯥꯔꯒ ꯂꯩꯌꯦ꯫ ꯑꯩꯈꯣꯏ ꯌꯨꯝ ꯃꯅꯥꯛꯇ ꯂꯩꯕꯗꯣ ꯌꯨꯝ ꯑꯃꯗ ꯐ꯭ꯔꯤ ꯂꯩꯕꯗꯣ ꯁꯣꯔꯣꯛꯇ ꯆꯠꯄꯒꯤ ꯑꯗꯣ ꯃꯈꯣꯏꯒꯤ ꯌꯨꯝꯗ ꯌꯥꯝ ꯁꯥꯟꯅꯔꯒ ꯂꯩꯌꯦ ꯍꯧꯖꯤꯛ꯫
ꯑꯣ꯫ ꯕꯣꯜ ꯌꯦꯡꯕ꯭ꯔꯣ ꯉꯔꯥꯡ꯫
ꯑꯁ ꯌꯦꯡꯗꯦ ꯅꯪꯕꯨ ꯑꯗꯨ ꯑ ꯀꯣꯜ ꯇꯧꯔꯒ ꯂꯣꯏꯔꯒ ꯑꯃꯨꯛ ꯇꯨꯝꯈ꯭ꯔꯦ ꯑꯩꯗꯤ꯫
ꯑꯣ ꯑꯩꯗꯤ ꯕꯣꯜ ꯌꯦꯉꯦ ꯉꯔꯥꯡꯗꯤ꯫
ꯑ ꯒꯣꯜ ꯃꯉꯥ ꯆꯜꯂꯦ ꯍꯥꯏꯌꯦꯀꯣ꯫
ꯍ ꯅꯅꯥꯎꯅꯄꯥꯥꯗꯣ ꯑꯁ ꯀꯌꯥꯃꯨꯛ ꯍꯔꯥꯎꯕꯔ ꯉꯔꯥꯡ ꯂꯥꯛꯑꯒ ꯂꯥꯎ ꯂꯥꯎꯔꯒ ꯌꯦꯡꯕꯅꯦ ꯃꯥꯗꯤ꯫
ꯅꯪꯗꯤ ꯂꯥꯎꯗꯦ ꯅꯪꯗꯤ ꯀꯅꯥ ꯁꯞꯄꯣꯔꯠ ꯇꯧꯕꯔꯥ꯫
ꯑꯩꯗꯤ ꯂꯣꯏꯅ ꯁꯄꯣꯔꯠ ꯇꯧꯋꯤꯗ ꯑꯉꯝꯕ ꯑꯗꯨꯗꯣ ꯑꯗꯨꯝ ꯑꯩꯒꯤ ꯇꯤꯝ ꯑꯣꯏꯔꯦ ꯫ ꯑꯩꯗꯤ ꯂꯣꯏꯅ ꯁꯄꯣꯔꯇ ꯇꯧꯋꯤꯗ꯫ ꯃꯤꯆꯪ ꯃꯤꯈꯥꯏ ꯂꯩꯇꯦ ꯑꯩꯗꯤ ꯂꯣꯏꯅ ꯁꯞꯄꯣꯔꯠ ꯇꯧꯋꯦ ꯂꯣꯏꯅ ꯄꯥꯝꯃꯦ꯫ ꯕꯖꯥꯔ ꯆꯠꯅꯤꯡꯉꯥꯏ ꯂꯩꯕ꯭ꯔꯣ ꯉꯁꯤ ꯈꯪꯗꯦꯗ ꯉꯁꯤ ꯌꯦꯡꯒꯗ꯭ꯔꯥ ꯌꯦꯡꯉꯣꯏꯗ꯭ꯔꯥ꯫
ꯑꯩꯁꯦ ꯕꯖꯔ ꯆꯠꯅꯤꯡꯉꯥꯏꯁꯦ ꯑꯦꯛꯖꯥꯝ ꯂꯩꯔ ꯀꯅꯤ ꯑꯗꯨ ꯅꯠꯇ꯭ꯔꯗꯤ ꯆꯠꯅꯤꯡꯗ꯭ꯔꯦꯗ꯫ ꯁꯥ-ꯁꯥꯃꯟ ꯒꯤ ꯕꯖꯥꯔꯗꯨ ꯆꯠ ꯅꯨꯡꯉꯥꯏꯇꯦ꯫ ꯅꯪ ꯅꯤꯡꯉꯥꯏ ꯂꯩꯕ꯭ꯔꯥ꯫
ꯅꯣꯏ ꯂꯧ ꯍꯧ ꯂꯩꯗꯤ ꯂꯩꯇꯦ ꯑꯗꯣ ꯑꯁ ꯕꯔꯥꯒ ꯇꯥꯡꯕꯅꯦ ꯆꯠꯅꯤꯡꯉꯦ ꯑꯗꯨꯑꯣꯏꯔꯁꯨ ꯆꯠꯗꯤ ꯆꯠꯅꯤꯡꯉꯥꯏ ꯂꯩꯝꯅꯦ ꯑꯗꯨ ꯇꯟꯕ꯫
ꯆꯠꯀꯗ꯭ꯔꯣ ꯍꯥꯏꯕꯅꯤꯗ ꯁꯤ ꯍꯞꯇꯥ꯫
ꯎꯝ ꯂꯧꯔꯥ꯫ ꯕꯖꯥꯔ ꯑꯁ ꯕꯖꯥꯔ ꯈꯪꯗꯦ ꯄ꯭ꯔꯦꯛꯇꯤꯀꯥ ꯂꯩꯔꯗꯤ ꯆꯠꯀꯅꯤ
ꯎꯝ ꯑꯗꯨ ꯂꯧ ꯆꯠꯂꯣꯏ
ꯂꯧꯗꯤ ꯈꯪꯗꯦꯗ ꯆꯠꯂꯣ ꯍꯥꯏꯕꯅꯦ ꯉꯁꯤꯁꯨ ꯑꯩ ꯆꯠꯅꯤꯡꯗꯦ ꯍꯥꯏꯕꯒꯤ
ꯎ ꯀꯅꯥ ꯀꯅꯥ ꯆꯠꯅꯤꯡꯉꯥꯏꯔꯣ ꯆꯠꯂꯨꯗꯤ ꯅꯊꯟꯗꯔꯣ
ꯏꯅꯥꯎ ꯅꯨꯄꯥ ꯑꯃꯒ
ꯑꯧ
ꯃꯤ ꯑꯃꯗꯤ ꯌꯨꯝ ꯂꯩꯕ ꯇꯥꯕ ꯑꯩꯈꯣꯏꯒꯤꯗꯣ
ꯀꯩꯗꯧꯔꯦ
ꯑꯗꯨ ꯅꯠꯇ꯭ꯔꯗꯤ ꯍꯨꯏꯁꯤꯡꯗꯣ ꯌꯥꯝ ꯂꯩꯕ ꯀꯤ ꯀꯩ ꯀꯩꯔꯥ ꯑꯃꯨꯛ ꯑꯗꯨꯝ ꯇꯧꯕ
ꯎꯝ
ꯑ
ꯊꯔꯣꯏ ꯈꯨꯟꯕ ꯆꯠꯅꯤꯡꯗ꯭ꯔꯣ ꯅꯪꯗꯤ
ꯑꯁ ꯑꯗꯨꯒꯨꯝꯕ ꯑꯩ ꯆꯠꯇꯤ ꯆꯠꯅꯤꯡꯉꯦ ꯑꯗꯨꯕꯨ ꯅꯍꯥꯟꯗꯣ ꯑꯩꯒꯤ
ꯑꯥ
ꯈꯣꯡ ꯂꯣꯏꯅꯃꯛ ꯄꯣꯝꯊꯣꯛꯄꯒꯤ ꯑꯗꯣ
ꯑꯣ ꯑꯣ ꯍꯣꯏ ꯅꯪ ꯃꯔꯛ ꯑꯃꯨꯛ ꯑꯗꯨꯝ ꯇꯧꯅꯤꯀꯣ
ꯎꯝ ꯑꯗꯣ ꯑꯁ ꯌꯥꯝ ꯅꯥꯕꯅꯦꯀꯣ ꯑꯗꯣ ꯐꯝꯕꯁꯨ ꯌꯥꯗꯦ ꯀꯩꯅꯣ ꯑꯃ ꯇꯧꯋꯦ ꯑꯗꯨꯕꯨ ꯆꯠꯂ ꯆꯠ ꯆꯠꯂꯗꯤꯀꯣ ꯆꯅꯝ ꯀꯨꯝꯕ ꯄꯨꯔꯗꯤ ꯐꯩꯌꯦ ꯍꯥꯏꯌꯦ
ꯑꯣ ꯑꯗꯨ ꯅꯪ ꯐꯤ ꯁꯥ ꯐꯤ ꯁꯥꯕ ꯍꯩꯕ꯭ꯔꯣ ꯐꯤ ꯁꯥꯒꯗ꯭ꯔꯣ
ꯑꯩ ꯍꯩꯖꯤꯗꯤ ꯅꯪ ꯍꯩꯕ꯭ꯔꯥ
ꯇꯥꯃꯣ ꯍꯥꯏꯕ꯭ꯔꯣ
ꯑꯁ ꯑꯩ ꯇꯝꯅꯤꯡꯗꯦ ꯇꯝꯃꯣ ꯍꯥꯏꯔꯁꯨ ꯑꯩ ꯇꯝꯅꯤꯡꯗꯦ ꯅꯪꯗꯤ
ꯍꯩꯗꯦ
ꯍꯩꯅꯤꯡꯉꯥꯏ ꯃꯥꯜꯂꯤ ꯍꯦ ꯅꯁꯥꯛꯇꯣ
ꯑ ꯍꯩꯗꯦ ꯍꯩꯗꯦ ꯍꯩꯇꯦ ꯇꯝꯃꯣ ꯍꯥꯏꯔꯁꯨ ꯑꯩꯗꯤ ꯇꯝꯗꯤ ꯇꯝꯅꯤꯡꯗꯦ
ꯎꯝ ꯑꯗꯣ ꯑꯁ ꯑꯗꯨꯒꯨꯝꯕ ꯏꯟꯇꯔꯦꯁ ꯂꯩꯇꯦꯅꯦ ꯅꯍꯥꯟꯁꯨ ꯐꯤ ꯍꯤ ꯀꯩꯅꯣ ꯑꯗꯨꯝ ꯇꯧꯔꯒ ꯑꯁꯤ ꯕꯦꯛꯕꯣꯟ ꯂꯣꯏꯅꯃꯛ ꯅꯥꯏ
ꯑꯩꯗꯤ ꯐꯤꯒ ꯀꯩꯝ ꯈꯪꯗꯦ
ꯑꯁ ꯑꯩꯁꯨ ꯀꯩꯁꯨ ꯈꯪꯗꯦ
ꯈꯪꯗꯦ ꯐꯤ ꯁꯥꯅꯤꯡꯉꯥꯏ ꯐꯤ ꯁꯥꯕꯁꯨ ꯍꯩꯇꯦ ꯇꯨꯕꯁꯨ ꯍꯩꯇꯦ
ꯇꯨꯕꯁꯨ ꯍꯩꯇꯦ
ꯇꯨꯗꯤ ꯇꯝꯗꯤ ꯇꯝꯅꯤꯡꯕꯅꯦ ꯑꯗꯣ ꯑꯩꯈꯣꯏ ꯈꯨꯟꯗ ꯂꯩꯔꯗꯤ ꯇꯝꯕ ꯌꯥꯏꯑꯕ ꯑꯗꯣ ꯕꯖꯥꯔꯗꯤ ꯆꯠꯄ ꯇꯟꯕ
ꯎꯝ ꯑꯗꯨꯁꯨ ꯑꯣꯏꯌꯦ ꯑꯩꯈꯣꯏꯒꯤꯗꯤ ꯃꯇꯝꯁꯨ ꯂꯩꯗꯕꯀꯣ ꯕꯤꯀꯤꯁꯟ ꯉꯥꯛꯇ ꯂꯩꯔꯁꯨ
ꯍꯣꯏ ꯑꯗꯨꯒꯤ ꯎꯝ ꯈꯨꯟꯗ ꯂꯩꯔꯤꯗꯤ ꯑꯗꯨꯝ ꯇꯝꯕ ꯌꯥꯕꯅꯦꯕ ꯊꯥ ꯑꯃ ꯑꯅꯤ ꯈꯛꯇ ꯂꯩꯔ ꯑꯃꯨꯛ ꯆꯠ
ꯑꯗꯨꯝ ꯏꯟꯇꯔꯦꯁ ꯂꯩꯔꯗꯤ ꯍꯩꯅꯤꯡꯕꯈꯣꯏꯗꯤ ꯌꯥꯝ ꯍꯩꯕ ꯃꯥꯜꯂꯦ ꯑꯗꯨꯝ ꯋꯥꯟ ꯋꯤ ꯇꯨ ꯋꯤ ꯇꯥꯝꯕꯁꯨꯀꯣ
ꯎꯝ ꯍꯥꯏꯗꯤ ꯏꯟꯇꯔꯦꯁꯁꯨ ꯌꯥꯝ ꯂꯩꯇꯕꯅꯤꯅ ꯎꯄꯥꯏ ꯂꯩꯇꯦ ꯇꯦꯂꯦꯟꯁꯨ ꯂꯩꯇꯕꯅꯤꯅ
ꯎꯝ ꯇꯦꯂꯦꯟꯗꯣ ꯑꯃꯈꯛꯇ ꯂꯩꯇꯦ
ꯑꯩꯒꯤ ꯇꯦꯂꯦꯟꯁꯦ ꯀꯩꯅꯣꯁꯨ ꯈꯪꯗ꯭ꯔꯦ
ꯑꯩꯒꯤ ꯇꯦꯂꯦꯟꯁꯦ ꯆꯥꯕꯒ ꯇꯨꯝꯃ
ꯑꯩꯁꯨ ꯗ꯭ꯔꯃꯥ ꯌꯦꯡꯕ ꯉꯥꯏꯔꯦꯗ ꯑꯗꯨ ꯑꯗꯨ ꯇꯦꯂꯦꯟ ꯃꯥꯜꯂꯦꯗ ꯑꯩꯒꯤꯗꯤ
ꯇꯦꯂꯦꯟꯅꯦ ꯑꯗꯣ ꯀꯣꯔꯤꯌꯟ ꯑꯦ ꯀꯣꯔꯤꯌꯟ ꯕꯦꯂꯦꯛ ꯑꯦ ꯂꯦꯡꯒ꯭ꯋꯦꯁꯇꯤ ꯈꯔ ꯈꯔ ꯈꯪꯉꯤꯅꯀꯣ
ꯈꯪꯗꯦ ꯈꯝꯖꯥꯕꯤꯗꯥꯒꯗ ꯈꯪꯉꯦ ꯑꯗꯨ ꯈꯛꯇ ꯉꯥꯏꯌꯦ ꯈꯪꯕ ꯃꯤꯅꯥ ꯍꯥꯏꯔꯒ ꯑꯗꯨ ꯈꯛꯇꯅꯦ ꯈꯪꯕ
ꯑꯇꯣꯞꯄꯗꯤ ꯈꯪꯗ꯭ꯔꯦ
ꯑ
ꯑꯪ ꯅꯅꯥꯎ ꯅꯨꯄꯥ ꯑꯍꯟꯗꯨꯗꯤ ꯂꯩꯕ꯭ꯔꯣ ꯌꯨꯝꯗ
ꯂꯩꯅꯦ ꯐꯣꯟꯒꯤ
ꯑꯥ
ꯑꯃ ꯅꯅꯥꯎ ꯅꯨꯄꯥ ꯑꯃꯥꯗꯨꯗꯤ
ꯁꯥꯟꯅꯔꯤ
ꯗꯔꯃꯥ ꯌꯦꯡꯕ ꯍꯩ
ꯃꯣꯏ ꯑꯅꯤꯕꯨ ꯌꯦꯡꯔꯥꯒꯥ ꯑꯩꯁ ꯗ꯭ꯔꯃꯥ ꯀꯩꯒꯤꯔꯥ ꯌꯦꯡꯉꯦ ꯈꯣꯏꯁꯨ ꯆꯥꯏꯅꯤꯀꯤꯁꯨ ꯊꯦꯡ ꯊꯦꯡ ꯇꯨꯝꯃꯦ ꯑꯩꯅ ꯉꯜꯕꯅꯦ ꯄꯨꯡ ꯕꯥꯔꯣꯋꯥꯏꯗ ꯑꯗꯨꯝ ꯇꯨꯝꯕꯅꯦ ꯃꯥ ꯑꯩꯒꯤ ꯍꯣꯠꯁꯄꯣꯠ ꯂꯧꯔꯒꯀꯣ
ꯑꯣ ꯅꯪꯒꯤꯁꯦ ꯑꯣꯏꯕꯥꯁꯤꯔꯣ
ꯎꯝ ꯐꯥꯏꯚ ꯖꯤ ꯐꯪꯔꯗꯤꯀꯣ
ꯑꯣ ꯌꯥꯝ ꯐꯩꯅꯦ ꯑꯩꯒꯤ ꯐꯣꯟꯁꯤꯗꯤ ꯑꯥ ꯑꯥꯏ ꯁꯤ ꯌꯨꯗ ꯂꯩꯌꯦ ꯑꯩꯒꯤꯗꯤ ꯌꯥꯗ꯭ꯔꯦ
ꯑꯁ ꯍꯟꯗꯛꯀꯥꯟ ꯅꯦꯠ ꯅꯨꯡꯉꯥꯏꯇꯦ ꯌꯨꯝ ꯌꯨꯝꯗꯥ
ꯍꯣꯏ ꯑꯈꯣꯏ ꯈꯨꯟꯖꯤ ꯅꯦꯠ ꯄꯥꯛ ꯅꯨꯡꯉꯥꯏ ꯇꯦ ꯃꯩ ꯆꯠꯈꯔꯥꯗꯤ ꯀꯣ ꯑꯣ ꯌꯥꯗꯕꯅꯤ ꯃꯩ ꯂꯥꯛꯑꯥꯗꯤ ꯈꯔ ꯐꯩꯕ ꯑꯈꯣꯏꯒꯤꯁꯨ
ꯎꯝ
ꯃꯩ ꯃꯨꯠꯈꯔꯗꯤ ꯑꯣ ꯌꯥꯗꯕꯅꯤ
ꯗ꯭ꯔꯃꯥ ꯌꯦꯡꯔꯥꯅꯤ ꯑꯃꯨꯛ ꯒꯦꯝ ꯁꯥꯟꯅꯔꯅꯤ ꯃꯥꯁꯨ ꯃꯈꯣꯏ ꯑꯅꯤ ꯆꯞ ꯃꯥꯟꯅꯔꯒ ꯁꯥꯟꯅꯔꯒ ꯑꯃꯨꯛ ꯀꯩ ꯍꯥꯏꯒꯦꯔꯥ ꯑꯔꯒ꯭ꯌꯨꯋꯤ ꯡ ꯑꯃꯨꯛ ꯇꯧꯔꯗꯤ ꯍꯣꯏ ꯈꯠꯅꯥꯔꯅꯤ ꯉꯔꯥꯡꯗꯣ ꯑꯩ ꯃꯈꯥꯗ ꯀꯨꯝꯃꯦ ꯂꯐꯣꯏ ꯄꯨꯔꯒ
ꯍꯣ ꯑꯩꯒꯤ ꯎꯗꯦ
ꯑꯥ ꯅꯪ ꯅꯪ ꯅꯩꯇꯦ ꯅꯕꯣꯛ ꯈꯣꯢ ꯒꯤ ꯌꯨꯝꯗꯥ ꯑꯃꯨꯛ ꯄꯨꯔꯒꯥ ꯑꯦ ꯋꯦꯇꯤꯡ ꯁꯦꯗꯗꯥ ꯊꯝꯃꯣ ꯍꯥꯏꯕꯗꯣ
ꯑꯥ
ꯅꯨꯄꯤ ꯑꯃꯥꯅ ꯑꯗꯨꯗꯥ ꯃꯤ ꯌꯥꯝ ꯆꯪꯈ꯭ꯔꯦ ꯄꯨ ꯄꯨꯔꯒꯥ ꯆꯪꯈ꯭ꯔꯣ ꯍꯥꯏꯕꯒꯤ ꯑꯃꯨꯛ ꯅꯕꯣꯛꯒꯤ ꯌꯨꯝꯗ ꯊꯝꯔꯥꯒꯥ ꯅꯃꯥ ꯑꯃꯥ ꯂꯩꯅꯥꯀꯣ
ꯑꯣ ꯑꯣ
ꯅꯪꯒꯤ ꯑꯟꯇꯤꯗꯣ ꯑꯗꯨꯅ ꯁꯣꯔꯣꯛ ꯑꯦ ꯋꯦꯇꯤꯡꯁꯦꯗꯗꯥ ꯑꯃꯨꯛ ꯄꯨꯔꯒ ꯆꯠꯄꯥ
ꯑꯣ ꯄꯨꯡ ꯀꯌꯥꯗꯅꯣ
ꯄꯨꯡ ꯑꯅꯤꯒꯨꯝꯕ ꯑꯣꯏꯔꯝꯅꯤ
ꯑꯣ ꯑꯩ ꯌꯨꯝꯗ ꯑꯩ ꯌꯨꯝꯗ ꯀꯟꯅꯥ ꯇꯨꯝꯔꯤ ꯑꯗꯨ ꯃꯇꯝꯗꯨꯗꯤ ꯑꯩ ꯉꯔꯥꯡꯗꯣ ꯑꯉꯥꯡ ꯂꯧꯕꯥꯒꯤꯀꯣ
ꯎꯝ
ꯑꯩꯒꯤꯗꯥ ꯑꯉꯥꯡ ꯊꯝꯃꯝꯕꯥꯗꯨꯒꯤ ꯇꯨꯝꯔꯒꯥ ꯂꯩꯅꯦꯕ ꯃꯥꯅ ꯑꯩꯒꯤ ꯐꯣꯟ ꯕꯦꯇ꯭ꯔꯤ ꯂꯣꯏꯅ ꯌꯦꯡꯉꯒ
ꯐꯣꯟꯁꯤꯡꯁꯦ ꯐꯣꯟ ꯌꯦꯡꯕ ꯌꯥꯝ ꯍꯩꯈ꯭ꯔꯦ ꯍꯥꯏꯕ
ꯑꯩꯈꯣꯏꯗꯒꯤꯁꯨ ꯍꯦꯟꯅ ꯍꯩꯈ꯭ꯔꯦ ꯑꯉꯥꯡꯁꯤꯡꯅ ꯅꯟꯁꯇꯣꯞꯅꯦ ꯌꯦꯡꯉꯤꯁꯦ ꯁꯦ ꯑꯩ ꯉꯔꯥꯡꯗꯣ ꯇꯨꯋꯦꯞꯇꯥꯒꯤ ꯎꯝ ꯑꯩ ꯉꯔꯥꯡꯗꯣ ꯄꯨꯡ ꯇꯨꯋꯦꯜꯞꯇꯗꯒꯤ ꯇꯨꯝꯕꯅꯦꯕ ꯑꯥꯐꯇꯔꯅꯨꯟꯗ ꯇꯨꯋꯦꯜꯐꯇꯒꯤ ꯑꯍꯨꯝꯐꯥꯎ ꯇꯨꯝꯅꯦꯕ ꯄꯨꯡ ꯑꯍꯨꯝꯐꯥꯎ ꯇꯨꯝꯅꯦꯕ ꯑꯗꯨꯝ ꯕꯤꯗꯤꯌꯣ ꯌꯦꯡꯉꯒ ꯂꯩꯌꯦ ꯃꯥꯗꯣ ꯑꯩꯒꯤ ꯑꯦꯝꯕꯤꯖꯨ ꯂꯣꯏ ꯂꯣꯏꯈ꯭ꯔꯦ ꯉꯥꯔꯥꯡꯗꯤ
ꯍꯣꯏ ꯍꯣꯏ ꯑ
ꯅꯨꯄꯤ ꯑꯃꯁꯨ ꯑꯗꯨꯃꯥꯏꯅ ꯂꯩꯌꯦ ꯌꯥꯝ ꯄꯤꯛ
ꯀꯣ ꯐꯣꯟ ꯑꯁ ꯌꯦꯡꯕ ꯌꯥꯝ ꯍꯩꯌꯦ
ꯑꯗꯨꯏ ꯑꯣꯏꯔꯝꯅꯤ ꯑꯁ ꯉꯔꯥꯡ ꯑꯩꯅ ꯂꯧꯗꯨꯁꯨ ꯍꯥꯏꯔꯒ ꯌꯦꯡꯕꯅꯦ ꯑꯉꯥꯡꯁꯤꯡꯁꯨ ꯌꯥꯗ꯭ꯔꯕꯅꯦ
ꯑꯩꯈꯣꯏꯗꯒꯤ ꯍꯦꯟꯅ ꯇꯧꯈ꯭ꯔꯕꯅꯤ ꯑꯉꯥꯡꯁꯤꯡꯁꯦ
ꯃꯇꯝꯁꯨ ꯑꯣꯏꯕꯒꯤꯅꯦ ꯑꯗꯨꯗꯣ ꯑꯗꯨꯝ ꯄꯥꯏꯗ꯭ꯔꯗꯤ ꯌꯥꯗꯕꯒꯤꯀꯣ ꯎꯝ
ꯍꯣꯏ ꯑꯗꯣ ꯑꯩꯈꯣꯏꯗꯤ ꯊꯔꯛ ꯊꯕꯛꯀꯨꯝꯕ ꯂꯩꯔꯤꯗꯤ ꯑꯩꯈꯣꯏꯗꯤ ꯈꯔ ꯀꯣꯝꯃꯤꯅ ꯃꯣꯏꯅ ꯐꯣꯟ ꯌꯦꯡꯉꯒ ꯂꯩꯔꯗꯤ
ꯎꯝ ꯎꯝ ꯑꯗꯨꯁꯨ ꯑꯣꯏꯌꯦ ꯎꯝ
ꯑꯗꯨꯒꯤꯅꯦ ꯑꯗꯣ ꯍꯧꯖꯤꯛꯇꯤ ꯀꯩꯗꯧꯔꯨꯅꯤ ꯂꯩꯒꯗ꯭ꯔꯣ ꯑꯗꯨꯝ
ꯑꯁ ꯑꯗꯨꯝ ꯑꯃꯨꯛ ꯇꯨꯝꯔꯅꯤ ꯑꯩꯁꯨ ꯇꯨꯝꯕ ꯉꯥꯛꯇ ꯉꯥꯏꯔꯦ ꯊꯕꯛꯀꯨꯝꯕꯁꯨ ꯌꯥꯝ ꯑ ꯑ ꯀꯩ ꯍꯥꯏꯁꯤꯔꯥ ꯇꯧꯅꯤꯡꯉꯥꯏꯗꯣ
ꯎꯝ
ꯐꯔꯛ ꯇꯥꯏ ꯍꯥꯏꯕ ꯂꯧꯁꯨ ꯌꯥꯝ ꯍꯩꯇꯕ
ꯍꯣꯏ ꯍꯥꯏꯔꯅꯨ ꯑꯣ ꯑꯩꯗꯤꯀꯣ ꯅꯨꯡꯁꯥ ꯊꯣꯛꯑꯗꯤ ꯃꯄꯥꯟꯗ ꯊꯣꯛꯄ ꯌꯥꯝ ꯇꯜꯂꯦ
ꯎꯝ
ꯌꯥꯝ ꯁꯥꯏꯌꯦꯀꯣ ꯍꯟꯗꯛ
ꯍꯣ ꯌꯥꯝ ꯁꯥꯏꯌꯦ ꯏꯁ ꯍꯨꯃꯥꯡ ꯌꯥꯝ ꯊꯣꯛꯄꯒꯤ ꯂꯣꯏꯔꯦꯍꯦ ꯏꯔꯨꯗ꯭ꯔꯗꯤ ꯇꯨꯝꯕ ꯌꯥꯗꯦꯅꯦ
ꯍꯨꯃꯥꯡ ꯊꯣꯛꯑꯗꯤ ꯐꯗꯤ ꯐꯕꯅꯤꯍꯦ
ꯎꯝ ꯑꯗꯨꯁꯨ ꯑꯣꯏꯔꯝꯅꯤ ꯅꯪ ꯋꯥꯀꯤꯡ ꯑꯗꯨꯝ ꯆꯠꯄ꯭ꯥꯔ ꯍꯟꯗꯛꯀ
ꯆꯦꯟꯗꯦꯗ
ꯆꯦꯅꯤꯡꯉꯥꯏ ꯃꯥꯂꯦꯍꯦ
ꯑꯩ ꯆꯦꯟꯗ꯭ꯔꯦ ꯑꯩꯁꯤ ꯑꯩꯈꯣꯏ ꯈꯨꯟꯒꯤ ꯂꯝꯕꯤꯁꯦ ꯀꯅꯥꯅ ꯆꯦꯟꯗꯣꯏ ꯂꯝꯕꯤ ꯐꯔꯗꯤ ꯑꯗꯨꯝ ꯆꯦꯟꯕ ꯌꯥꯕ ꯑꯁꯤꯗꯤ ꯇꯨꯔꯅꯤ
ꯎꯝ ꯑꯩꯈꯣꯏ ꯑꯦ ꯑꯩꯈꯣꯏ ꯃꯊꯛ ꯂꯩꯀꯥꯏꯒꯤ ꯂꯝꯕꯤꯁꯨ ꯌꯥꯗ꯭ꯔꯦ ꯆꯞ ꯄꯁꯨ ꯌꯥꯗ꯭ꯔꯦ
ꯑꯥ ꯑꯩꯈꯣꯏꯔꯣꯝꯒꯤꯁꯨꯅꯦ ꯑꯁꯤꯗ ꯋꯥꯛ ꯑꯁꯤꯗ ꯋꯥꯛ ꯂꯣꯏꯔꯦ ꯇꯨꯔꯒ ꯑꯃꯨꯛ ꯍꯂꯛꯀꯅꯤ
ꯑꯦꯛꯁꯔꯁꯥꯏꯁ ꯇꯧꯔꯣ ꯌꯨꯝꯗ
ꯍꯥꯏꯅꯨ ꯇꯟꯕꯁꯤꯗꯤ ꯇꯟꯕꯁꯤꯗꯤ ꯅꯣꯡꯃꯗꯤ ꯃꯣꯇꯤꯕꯦꯠ ꯌꯥꯝ ꯇꯧꯔꯅꯤ ꯑꯗꯨ ꯉꯍꯥꯛ ꯂꯩꯔ ꯑꯃꯨꯛ ꯌꯥꯝ ꯇꯜꯂꯛꯀꯅꯤ
ꯅꯪꯗꯤ ꯌꯥꯝ ꯀꯪꯉꯦꯗ ꯐꯤꯒꯔ ꯌꯥꯝ ꯇꯥꯏꯗ ꯑꯩꯅꯦ ꯅꯣꯏꯕꯗ
ꯍꯥꯏꯔꯅꯨ ꯅꯣꯏꯕꯁꯤꯅ ꯅꯣꯏꯕꯁꯤꯅ ꯌꯥꯗ꯭ꯔꯝꯅꯤ
ꯑꯁ ꯆꯥꯕꯁꯦ ꯍꯟꯊꯥꯈ꯭ꯔꯝꯅꯦ ꯍꯟꯗ ꯑꯗꯨ ꯌꯥꯗꯦ ꯅꯣꯏꯅꯤꯡꯕꯅꯤꯅ
ꯅꯪꯗꯤ ꯅꯪꯒꯤ ꯖꯣꯕ ꯀꯥꯔꯗ ꯁꯦꯝꯅꯤꯡ ꯁꯦꯝꯅꯤꯡꯗ꯭ꯔꯕꯣ ꯑꯩꯗꯤ ꯖꯣꯕ ꯀꯥꯔꯗꯒꯤꯗꯣ ꯁꯦꯝꯁꯤꯔ ꯈꯜꯂꯤꯌꯦ
ꯅꯪ ꯑꯁꯤꯗ ꯂꯩꯒꯦꯔꯥ ꯅꯪꯀꯣ
ꯑꯗꯨ ꯎ ꯖꯨꯟ ꯖꯨꯂꯥꯏꯒꯤ ꯂꯩꯒꯅꯤꯅ
ꯑꯁ ꯑꯩꯗꯤ ꯁꯦꯝꯅꯤꯡꯗ꯭ꯔꯤꯍꯦ ꯆꯠꯁꯨ ꯆꯠ ꯆꯠ ꯆꯠꯅꯤꯡꯉꯥꯏ ꯇ ꯃꯠ ꯃꯇꯝ ꯂꯩꯅꯤꯡꯉꯥꯏ ꯃꯥꯟꯗ꯭ꯔꯦꯗ ꯑꯩꯒꯤꯗꯤ
ꯑꯩꯗꯤ ꯑꯗꯨꯝ ꯂꯥꯛꯄ ꯃꯇꯝꯗ ꯎꯝ ꯆꯠꯅꯤꯡꯉꯥꯏ
ꯖꯨꯂꯥꯏꯗ ꯑꯃꯨꯛ ꯂꯩꯒꯅꯤ ꯍꯥꯏꯌꯦꯀꯣ ꯖꯣꯕ ꯀꯥꯔꯠꯇꯣ
ꯎꯝ ꯍꯣꯏ ꯍꯥꯏꯌꯦ ꯇꯥꯏꯌꯦ ꯑꯁꯤ ꯍꯟꯗꯛ ꯃꯣꯏ ꯆꯠꯂꯤꯅ ꯍꯞꯇꯥ ꯑꯃ ꯑꯅꯤ ꯕ꯭ꯔꯦꯛ ꯑꯃꯨꯛ ꯂꯧꯔꯒ ꯑꯃꯨꯛ ꯆꯠꯀꯅꯤ ꯍꯥꯏꯌꯦ
ꯑꯗꯨꯗꯤ ꯖꯨꯂꯥꯏ ꯂꯥꯁꯋꯤꯛꯀꯨꯝꯕ ꯆꯠꯀꯅꯤꯀꯣ
ꯍꯟꯗꯛꯀꯥꯟ ꯑꯩꯈꯣꯏ ꯑꯦ ꯑꯗꯨꯝ ꯃꯁꯥ ꯃꯁꯥꯒꯤ ꯆꯠꯇ꯭ꯔꯗꯤ ꯄꯩꯁꯥꯗꯣ ꯐꯪꯉꯣꯏꯀꯣ
ꯎꯝ
ꯎꯝ
ꯍꯟꯗꯛꯇꯤ ꯎꯝ ꯃꯁꯥ ꯃꯁꯥꯁꯨꯗꯤ ꯌꯥꯗꯕ ꯃꯥꯜꯂꯦ
ꯎꯝ ꯑꯗꯨꯁꯨ ꯑꯣꯏꯕꯒꯤ ꯑꯗꯣ ꯑ ꯃꯤ ꯀꯩ ꯍꯥꯏꯁꯤꯔꯥ ꯃꯤ ꯑꯁ ꯍꯥꯏꯕ ꯈꯪꯉꯦꯅꯦ ꯀꯔꯤ ꯍꯥꯏꯕ꯭ꯔꯥ
ꯑꯦꯛꯆꯦꯟꯖ ꯇꯧꯃꯤꯅ ꯑꯗꯨꯝ ꯆꯠꯄꯗꯣ ꯎꯝ ꯑꯗꯨ ꯌꯥꯔꯗꯤ ꯐꯕ ꯎꯝ ꯎꯝ ꯎꯝ ꯃꯍꯨꯠ ꯁꯤꯟꯕ ꯎꯝ
ꯎꯝ ꯃꯍꯨꯠ ꯁꯤꯟꯕ ꯌꯥꯗ꯭ꯔꯕꯅꯦ ꯍꯟꯇꯥꯛꯇꯤ
ꯎꯝ ꯍꯟꯗꯛꯇꯤ ꯑꯗꯨ ꯌꯥꯗꯤꯅꯦ
ꯎꯝ ꯑꯗꯣ ꯍꯣꯏ ꯑꯗꯨꯝ ꯇꯧꯅꯤ ꯑꯗꯨ ꯑꯩ ꯆꯥꯛ ꯆꯥꯔꯨꯈꯤꯒꯦ ꯍꯣꯔꯦꯟ ꯑꯃꯨꯛ ꯇꯧꯁꯤꯀꯣ
ꯍꯣꯏ ꯍꯣꯏ ꯍꯣꯏ ꯌꯥꯝ ꯐꯠ ꯅꯨꯡꯉꯥꯏꯔꯦꯀꯣ ꯊꯝꯈ꯭ꯔꯒꯦ
ꯎꯝ